ꯑꯥꯎ
ꯇꯥꯕ꯭ꯔꯣ
ꯇꯥꯕꯤꯔꯤꯕꯣ ꯃꯣꯏ ꯃꯃꯥ
ꯇꯥꯔꯦ ꯇꯥꯔꯦ
ꯀꯩꯅꯣ ꯅꯣꯛꯏꯗꯨꯕꯣ ꯌꯥꯝ ꯅꯣꯛꯅꯤꯡꯒ꯭ꯔꯥꯕꯣ
ꯅꯠꯇꯦꯗ ꯃꯣꯏ ꯃꯃꯥ ꯇꯧꯁꯜꯂꯛꯄꯗꯨꯗ
ꯎꯝ ꯇꯧ ꯀꯩꯅꯣꯅꯦ ꯍꯌꯦꯡꯋꯥꯏ ꯀꯧꯗꯣꯏꯅꯦ
ꯎꯝ ꯑꯥ ꯀꯩꯗꯧꯔꯤꯒꯦ ꯅꯪꯕꯣ
ꯉꯔꯥꯡ ꯕꯣꯜꯗꯣ ꯅꯪꯖꯨ ꯌꯦꯡꯕ꯭ꯔꯣ
ꯌꯦꯡꯗꯦ ꯑꯗꯨ ꯌꯦꯡꯒꯦꯅ ꯇꯧꯕꯅꯦ ꯑꯁ ꯈꯖꯤꯛ ꯈꯥ ꯃꯇꯦꯛ ꯑꯃꯗꯤ ꯌꯦꯡꯉꯦ
ꯎꯝ ꯁ꯭ꯇꯦꯇꯁ ꯎꯕꯗꯣ ꯅꯨꯡꯗꯤ ꯅꯨꯡꯉꯥꯏ
ꯑꯗꯩ ꯑꯥ ꯕꯤꯗꯤꯑꯣ‌ꯗꯤ ꯍꯥꯏꯗꯤ ꯑꯃꯗ ꯄꯦꯅꯥꯏꯟꯇꯤ ꯀꯥꯎꯔꯒ
ꯑꯣ ꯄꯦꯅꯥꯜꯇꯤ ꯀꯥꯎꯕꯗꯩ
ꯍꯣꯏ ꯀꯩꯅꯣꯕ ꯃꯤꯅ ꯃꯣꯏ ꯁ꯭ꯇꯥꯔ ꯄ꯭ꯂꯦꯌꯔꯗꯨꯕꯨ ꯌꯥꯝ ꯎꯁꯤꯠꯇꯅ ꯍꯥꯏ ꯍꯥꯏꯔꯤꯗꯨꯕꯣ ꯑꯩ ꯁ꯭ꯇꯦꯇꯁ ꯊꯝꯕꯗꯣ ꯖꯥꯠ ꯖꯥꯠ ꯍꯥꯏꯔꯛꯏꯅꯦ ꯐꯨꯅꯤꯡꯕ ꯃꯤ ꯌꯥꯎꯋꯤꯅꯦ ꯃꯥꯗꯣ ꯀꯩꯅꯣ ꯑꯣꯏꯌꯦꯕ ꯍꯟꯗꯛ ꯑꯥ ꯋꯥꯔꯜ ꯀꯞꯅ ꯂꯥꯁ ꯆꯣꯏꯔꯦꯕꯀꯣ
ꯎꯝ
ꯃꯊꯪ ꯁꯥꯟꯅꯕ ꯌꯥꯔꯔꯣꯏꯕ ꯃꯥ ꯔꯤꯇꯥꯏꯌꯔ ꯆꯠꯈ꯭ꯔꯦ ꯃꯥ
ꯑꯣ
ꯑꯁ ꯅꯨꯡꯉꯥꯏꯇꯦ ꯃꯥꯗꯣ
ꯈꯪꯗꯦꯅꯦ ꯑꯩꯗꯤ ꯑꯗꯨꯒꯤ ꯑꯣꯏꯔꯝꯅꯤ ꯃꯥ ꯌꯥꯝ ꯀꯥꯞꯄꯤꯗ ꯊꯋꯥꯏ ꯁꯣꯛꯅ
ꯍꯣꯏ ꯑꯗꯨꯒꯤꯅꯤ ꯃꯥꯁꯨ ꯔꯤꯇꯥꯏꯌꯔ ꯆꯠꯂꯅꯤ ꯑꯗꯨꯒ ꯔꯣꯅꯦꯜꯗꯣꯖꯨ ꯔꯤꯇꯥꯏꯌꯔ ꯆꯠꯂꯅꯤ ꯂꯣꯏ ꯆꯠꯅꯔꯦ ꯂꯤꯖꯦꯟꯁ ꯖꯤꯡꯗꯣ ꯀꯩꯅꯣ ꯂꯣꯏ ꯆꯠꯈ꯭ꯔꯅꯤ ꯍꯟꯗꯛꯀꯤ ꯐꯤꯐꯥꯗꯨꯅ ꯅꯨꯡꯁꯤꯍꯤꯗ
ꯑꯗꯨꯅꯤ ꯃꯣꯏ ꯗꯨꯃꯥꯏꯅ ꯐꯥꯎꯔꯛꯄ ꯂꯩꯗꯧ ꯃꯥꯟꯗ꯭ꯔꯦ ꯍꯥꯏꯗꯤ ꯐꯥꯎꯔꯛꯄ ꯍꯥꯏꯇꯥꯔꯁꯨ
ꯎꯝ꯫
ꯌꯥꯝꯅ ꯀꯩꯅꯣ
ꯅꯨꯡꯉꯥꯏꯇꯅꯦ ꯈꯜꯂꯒ꯫ ꯍꯥꯏ ꯀꯔꯤꯕꯨ ꯍꯥꯏꯗꯣꯏꯅꯣ ꯍꯣꯔꯦꯟ ꯑꯃꯨꯛ ꯔꯅꯦꯜꯗꫭꯅ ꯑꯃꯨꯛ ꯇꯥꯠꯇꯣꯏꯖꯥꯠꯂꯥ꯫
ꯇꯠꯇꯧ ꯃꯥꯜꯂꯦ ꯑꯗꯨꯁꯨ꯫
ꯑꯗꯨꯁꯨ ꯅꯨꯡꯁꯤ ꯑꯗꯨꯒ ꯃꯦꯁꯤꯁꯨ ꯅꯨꯡꯁꯤꯌꯦꯕꯀꯣ ꯍꯥꯏꯗꯤ ꯎꯝ ꯃꯥ ꯃꯣꯏꯕꯨꯗꯤ ꯅꯨꯡ
ꯂꯩꯕꯅꯤꯅ
ꯃꯥ ꯃꯣꯏ ꯅꯨꯡ ꯅꯨꯡꯁꯤꯔꯒꯁꯨ ꯑꯩ ꯐꯦꯟꯁꯤꯡꯗꯣ ꯐꯦꯟꯁꯤꯡꯗꯨꯅꯦꯕ ꯖꯒꯣꯠ ꯆꯥꯗ꯭ꯔꯤꯁꯦ꯫
ꯃꯤꯡꯒꯁꯦ ꯖꯥꯠ ꯖꯥꯠ ꯊꯣꯜꯂꯗꯅꯕ ꯍꯥ ꯑꯣꯏꯁꯨ ꯑꯣꯏꯔꯣꯏꯗꯕ
ꯀꯤ ꯍꯟꯗꯛꯀꯤ ꯐꯤꯐꯥꯁꯤꯗꯤ ꯏ ꯀꯥꯕ ꯑꯃ ꯌꯥꯎꯋꯦ꯫
ꯑꯩ ꯁ꯭ꯄꯦꯟꯗꯤ ꯄꯦꯟꯗꯤꯒ ꯕ꯭ꯔꯥꯖꯤꯔ ꯉꯁꯤ ꯁꯤꯕꯁꯦ꯫
ꯄꯦꯟꯗꯦ ꯀꯔꯤ ꯎꯄꯥꯏ ꯂꯩ꯫
ꯀꯩꯅꯣꯗꯨꯁꯨ ꯅꯨꯡꯁꯤ ꯃꯣꯏ ꯕꯥꯏꯛꯀꯤꯡꯒ ꯇꯧꯗꯅ ꯍꯥꯂꯟ ꯀꯥꯡꯕꯨꯗꯨꯁꯨ ꯑ ꯅꯨꯡꯁꯤ꯫ ꯑꯗꯩ ꯃꯣꯏꯅ ꯍꯦꯟꯕ ꯍꯥꯏꯇꯥꯥꯔꯦꯅꯦ ꯕ꯭ꯔꯥꯖꯤꯜꯗꯨꯅ꯫
ꯎꯝ ꯄ꯭ꯂꯦꯗꯤ ꯆꯞ ꯃꯥꯟꯅꯩ ꯍꯥꯏꯇꯥꯏꯅꯦ ꯍꯥꯏꯗꯤ ꯍꯩꯕꯗꯣ꯫
ꯌꯥꯗꯦ ꯍꯥꯏꯌꯦ꯫
ꯌꯥꯗꯦ ꯍꯥꯏꯌꯦ꯫
ꯍꫭꯏ ꯕ꯭ꯔꯥꯖꯤꯜ ꯉꯁꯤ ꯁꯥꯟꯅꯕꯗꯣ ꯑꯁ ꯌꯦꯡꯕ ꯌꯥꯝ ꯅꯨꯡꯉꯥꯏꯇꯦ ꯍꯥꯏ꯫ ꯍꯥꯟꯅ ꯗꯨꯒ ꯃꯥꯟꯅꯗꯕ ꯃꯥꯜꯂꯦ꯫
ꯎꯝ꯫
ꯑꯩꯁ ꯈꯪꯗ꯭ꯔꯦ ꯊꯋꯥꯏ ꯅꯨꯡꯉꯥꯏꯇꯕꯒꯤ ꯉꯁꯤꯒ ꯑꯁ꯫
ꯑꯍꯥꯎꯕ ꯊꯣꯟꯗ꯭ꯔꯗꯤ ꯆꯥꯛꯇꯣ ꯆꯪꯉꯔꯣꯏꯕ ꯏꯁꯥꯗꯣ ꯁꯣꯛꯀꯅꯤ ꯁꯤꯅꯦꯕ ꯍꯥꯏꯅ ꯈꯟꯕ
ꯁꯥ
ꯊꯋꯥꯏ ꯊ ꯎꯝ ꯊꯋꯥꯏ ꯅꯨꯡꯉꯥꯏꯇ꯭ꯔꯦ ꯁꯤꯅꯤꯅꯦ꯫
ꯎꯝ꯫
ꯅꯣꯛꯅꯤꯡꯉꯤ ꯅꯪ꯫
ꯑꯗꯨꯒ ꯑꯃꯁꯨ ꯌꯥꯎꯔꯤꯀꯣ ꯑꯗꯨꯕꯨꯗꯤ ꯂꯥꯏꯔꯤ ꯑꯩꯒꯤꯗꯤꯀꯣ ꯃꯣꯏ ꯑꯥꯔꯖꯦꯟꯇꯤꯅꯥ ꯇꯤꯝꯗꯣ ꯁꯤꯔꯗꯤ ꯌꯥꯔꯦ꯫ ꯁꯤꯅꯦ ꯑꯩꯅ ꯈꯟꯕꯗꯤ ꯑꯩꯒꯤꯗꯤ ꯁꯤꯔꯗꯤ ꯌꯥꯔꯦ ꯁꯤꯅꯦ ꯃꯣꯏ ꯀꯥꯡꯕꯨꯗꯣ꯫ ꯍꯥꯏꯗꯤ ꯐꯦꯟꯁꯤꯡꯗꯣ ꯖꯒꯣꯠ ꯆꯥꯕ ꯑꯃ ꯌꯥꯎꯗꯦꯕ ꯌꯥꯝꯅ ꯍꯥꯏꯄꯥ ꯁꯥꯕ ꯃꯤ ꯌꯥꯝ ꯌꯥꯏ ꯅꯣꯏ ꯂꯩꯀꯥꯏꯗꯁꯨ ꯌꯥꯝꯕꯅꯦ ꯍꯣꯏ
ꯃꯣꯏ ꯉꯝꯃꯛꯑꯦ ꯀꯥꯏꯅ ꯑꯐꯥꯎ ꯁꯥꯔꯛꯄꯗꯣ
ꯆꯩ ꯂꯣꯏ
ꯃꯊꯪꯗꯁꯨ ꯃꯣꯏ ꯕ꯭ꯔꯥꯖꯤꯜꯅ ꯇꯧꯔꯛꯄ ꯀꯩꯅꯣ ꯇꯤꯝ ꯑꯣꯄꯣꯅꯦꯟꯁꯤꯡꯗꯣ
ꯎꯝ
ꯑꯥꯔꯥꯏꯕ ꯉꯥꯛꯇ ꯇꯧꯔꯑꯦꯕ ꯃꯣꯏꯗꯤ
ꯎꯝ
ꯑꯗꯨꯗꯅ ꯍꯌꯦꯡ ꯍꯪꯆꯤꯠ ꯇꯧꯒꯗꯕ ꯀꯩꯅꯣꯗꯣ ꯃꯣꯏ ꯏꯖꯤꯞ ꯀꯃꯨꯠ ꯇꯧꯒꯅꯤ ꯑꯔꯥꯏꯗ ꯃꯃꯤꯡꯒꯖꯦ ꯌꯥꯝ ꯐꯥꯎꯕ ꯇꯤꯝ ꯅꯠꯇꯦꯕ
ꯎꯝ
ꯏꯖꯤꯞꯀꯤ ꯈꯨꯠꯇ ꯁꯤꯔꯗꯤ ꯑꯩꯗꯤ ꯑꯣꯛꯁꯥ ꯂꯩꯔꯒ ꯆꯥꯗꯣꯏꯅꯦ
ꯍꯥꯏꯁ
ꯑꯩ ꯉꯔꯥꯡ ꯅꯍꯥꯟꯗꯣ ꯍꯣꯏ ꯇꯧꯋꯣ ꯇꯧꯋꯣ ꯅꯍꯥꯟꯗꯣ
ꯎꯝ
ꯏꯁ ꯅꯪꯒꯤ ꯅꯦꯋꯥꯛꯇꯣ ꯅꯨꯡꯉꯥꯏꯇ꯭ꯔꯦꯍꯦ
ꯃꯤ ꯋꯥꯔꯤ ꯅꯨꯡꯉꯥꯏꯔꯀꯥꯟꯖꯤꯗ ꯅꯦꯋꯥꯛ ꯆꯞꯄꯦ ꯗꯁꯥꯅꯤꯌꯦ ꯎꯝ ꯇꯥꯔꯦ